ꯑꫭ ꯈꯨꯔꯨꯝꯖꯔꯤ꯫
ꯗꯤꯔꯔ ꯇꯥꯔꯤꯁꯦ ꯇꯥꯕ꯭ꯔꯣ꯫
ꯏꯁꯄꯤꯀꯔ ꯀꯟꯅ ꯊꯤꯔꯤ ꯑꯩ ꯍꯣꯏ
ꯑꯁ ꯀꯨꯀꯔꯒꯤ ꯃꯈꯣꯟꯁꯦ ꯏꯔꯤꯇꯦꯠ ꯌꯥꯝ ꯇꯧꯋꯦꯍꯦ
ꯀꯩ ꯏꯟꯁꯥꯡ ꯊꯣꯡꯉꯤ ꯅꯥꯕꯟꯅꯤ
ꯅꯣꯛꯅꯤꯡ ꯉꯥ ꯂꯩ ꯃꯥꯗꯤ ꯉꯁꯤꯁꯦ ꯕꯦꯝꯕꯨꯁꯨꯘ ꯊꯣꯟꯕꯅꯦ ꯗꯤꯌꯣꯅꯀꯣ
ꯎꯁꯣꯏ ꯎꯁꯣꯏ ꯍꯥꯏꯌꯨꯗꯅ ꯅꯣꯏ ꯑꯍꯨꯝ ꯆꯠꯃꯤꯟꯅꯗꯣꯏꯔꯥ
ꯎꯝ
ꯍꯥꯥ
ꯗꯤꯌꯨ ꯗꯤꯌꯨꯒꯤ ꯃꯃꯥꯅ ꯈꯨꯟꯗꯒꯤ ꯄꯨꯔꯛꯄꯀꯣ ꯍꯣꯏ ꯆꯠꯃꯤꯟ ꯃꯥꯅ
ꯎꯝ
ꯈꯣꯏꯗ ꯍꯣꯡꯉꯤ ꯑꯣꯏ ꯌꯦꯗ
ꯑꯩꯁꯨ ꯗꯦꯕꯤꯠ ꯑꯩ ꯊꯦꯡꯉꯦꯗ ꯇꯔꯦꯠ ꯇꯥꯔꯝꯃꯅꯤ ꯌꯧꯔꯛꯄ ꯌꯧꯕ
ꯎꯝ ꯑꯁ ꯑꯩ ꯃꯅꯨꯡꯗ ꯂꯩꯕ ꯉꯝꯗꯦꯍꯦ ꯌꯥꯝ ꯏꯔꯤꯇꯦꯠ ꯑꯣꯏꯌꯦ
ꯍꯧꯖꯤꯛ ꯀꯥꯝꯃꯦꯔꯥ ꯎꯁꯣꯏꯗꯣ ꯀꯨꯀꯔꯗ ꯅꯦꯍꯦ ꯅꯨꯁꯣ
ꯊꯦꯡꯉꯦ ꯍꯣꯏ ꯀꯣꯏꯕ ꯆꯥꯠꯄ ꯔꯨꯏꯒꯥꯏꯂꯣꯡꯗꯀꯣ
ꯑꯣ
ꯈꯣꯟ ꯈꯣꯟꯒꯤ ꯏꯃꯥꯟꯅꯕꯅ ꯏꯃꯥꯟꯅꯕꯅ ꯗꯣꯟꯗꯥ ꯄꯤꯒꯦ ꯍꯥꯏꯕ
ꯀꯩꯕ
ꯗꯣꯅꯠ
ꯑꯣ
ꯑꯗꯨꯒꯤ ꯗꯦꯕꯔꯗꯤ ꯇꯥꯛꯁ ꯂꯥꯛꯏꯅ ꯑꯗꯨꯗ ꯆꯠꯂꯒ ꯆꯥꯛ ꯌꯥꯝ ꯂꯥꯝꯃꯒ ꯆꯠꯄꯅꯦ ꯑꯗꯣ
ꯗꯣꯅꯠ ꯆꯠꯊꯣꯛꯑꯦ
ꯑꯧ ꯀꯔꯤ ꯏꯟꯁꯥꯡ ꯊꯣꯡꯅꯤꯡꯗꯣꯏꯅꯣ ꯅꯪꯗꯤ
ꯀꯣꯕꯤꯒ ꯑꯜꯂꯨ
ꯀꯣꯕꯤꯒ ꯑꯜꯂꯨ
ꯀꯣꯕꯤ ꯆꯤꯡꯒꯤ ꯑꯗꯨꯁꯨ ꯆꯤꯡꯒꯤ
ꯀꯅꯥꯒ ꯄꯨꯔꯛ ꯄꯔꯣ ꯅꯪꯉꯣꯟꯗꯗꯤ
ꯀꯣꯕꯤꯗꯤ ꯗꯦꯕꯤꯠ ꯃꯃꯥꯅ ꯊꯥꯔꯛ ꯄ ꯑꯗꯥꯒꯤ ꯑꯂꯨꯁꯤꯅ ꯅꯣꯏ ꯅꯣꯏ ꯈꯨꯟꯒꯤ
ꯅꯪꯒꯤ ꯑꯦꯛꯁ ꯅ ꯄꯤꯔꯛꯄ
ꯂꯣꯏꯔꯦꯍꯦ ꯏꯟꯖꯥꯡ ꯐꯣꯟ ꯀꯣꯟ ꯋꯧꯕ ꯀꯥꯟꯗꯥ ꯁꯋꯤꯆꯣꯞ ꯊꯩꯏ
ꯑꯣ ꯃꯥ ꯍꯥꯟꯅꯒꯤ ꯅꯝꯕꯔꯗꯣ ꯄꯥꯏꯈ꯭ꯔꯕꯅꯦ
ꯀꯣ
ꯍꯥꯟꯅꯒꯤꯗꯣ ꯃꯥ ꯑꯃꯨꯛ ꯂꯧꯊꯣꯛꯑꯦ ꯍꯥꯏꯕꯅꯦꯕ
ꯑꯩꯉꯣꯟꯗꯁꯨ ꯀꯣꯜ ꯇꯧꯔꯝꯃꯦ ꯉꯁꯥꯏ ꯑꯣꯐꯂꯥꯏꯟꯗꯁꯨ ꯑꯣꯟꯂꯥꯏꯟꯗꯁꯨ ꯑꯩꯅ
ꯑꯣ ꯃꯣꯏꯗꯣ ꯎ ꯒꯦꯝ ꯚꯤꯂꯦꯖꯇ ꯃꯦꯡꯒꯣ ꯈꯣꯟꯒꯤ ꯎ ꯁꯤꯁꯇꯔ ꯑꯪꯀꯜꯒꯤ ꯋꯥꯏꯐ ꯀꯣ
ꯑꯧ
ꯃꯣꯏꯒꯤ ꯈꯨꯟꯗ ꯑ ꯃꯣꯏꯒꯤ ꯌꯨꯝꯗ ꯌꯦꯃꯤ ꯂꯩ ꯆꯀꯣꯇꯥꯔꯗ ꯂꯩꯕꯗꯣ ꯑꯗꯨꯗꯣ ꯃꯦꯡꯒꯣ ꯎꯝ ꯃꯦꯡꯒꯣ ꯌꯥꯝ ꯂꯩ ꯍꯥꯏꯕꯒꯤ ꯃꯣꯏꯁꯦ ꯆꯠꯅꯤꯡꯕ ꯑꯗꯨꯒꯗꯤ ꯂꯥꯏꯗꯕꯒꯤ ꯖꯥꯅꯒꯤ ꯃꯔꯥ ꯃꯔꯥ ꯗꯤꯒ꯭ꯔꯤ ꯄꯥꯏꯅ ꯃꯥꯒꯤ ꯏꯃꯥꯟꯅꯕꯒꯤꯗꯤ ꯑꯗꯨꯗꯤ ꯍꯥꯡꯈ꯭ꯔꯦ ꯇꯥꯔꯀꯥꯟꯗ ꯁꯣꯛ ꯉꯥꯏꯕ
ꯑꯗꯨꯒꯤꯅꯦꯕ ꯑꯩ ꯉꯔꯥꯡ ꯃꯉꯣꯟꯗ ꯀꯣꯜ ꯇꯧꯕ ꯑꯗꯣ ꯃꯥꯅ ꯃꯥꯒꯤ ꯒꯔ ꯐ꯭ꯔꯦꯟ ꯃꯅꯥꯛꯇ ꯂꯩ ꯍꯥꯏꯕ ꯒꯤ ꯑꯩꯅ ꯁꯥꯎꯗꯅ ꯃꯨꯊꯠꯄꯗꯣ
ꯍꯩꯅꯧꯗꯨꯗꯤ ꯃꯦꯡꯒꯣꯗꯨꯗꯤ ꯍꯪꯉꯦ ꯑꯩꯅ ꯅꯪ ꯅꯪꯒꯤ ꯒꯔ ꯐ꯭ꯔꯦꯟꯗ ꯍꯪꯉꯨ ꯍꯥꯏꯕ ꯍꯩꯅꯧ ꯎꯝ ꯅꯪꯒꯤ ꯒꯔꯜ ꯐ꯭ꯔꯦꯟꯗ ꯍꯪꯉꯨ ꯍꯥꯏꯕ ꯑꯩꯅ
ꯑꯣ ꯎꯝ ꯍꯌꯦꯡ ꯀꯣꯜ ꯀ ꯄꯥꯏꯔ ꯄꯥꯏꯈꯥ ꯑꯥ ꯀꯣꯜ ꯄꯥꯏꯔꯗꯤꯀꯣ ꯃꯥꯗꯣ ꯍꯌꯦꯡ ꯆꯠꯂꯁꯦ ꯍꯥꯏꯔꯗꯤ ꯌꯥꯒꯅꯤ ꯃꯥꯗꯣ
ꯃꯥꯁꯨ ꯒꯦꯝ ꯚꯤꯂꯦꯖꯇ ꯍꯩꯅꯧ ꯂꯧꯕ ꯆꯠꯄꯅꯦ ꯑꯗꯨꯝ ꯅꯍꯥꯟꯁꯨ ꯂꯧꯋꯦ ꯃꯥ
ꯃꯥ ꯆꯠꯂꯦꯕ ꯃꯆꯦ ꯃꯆꯦ ꯀꯅꯥꯔꯣ ꯃꯤꯡꯗꯤ ꯅꯨꯖꯥꯅ ꯃꯆꯦ ꯂꯥꯛꯑꯦ ꯍꯥꯏꯌꯦ ꯒꯦꯝ ꯚꯤꯂꯦꯁꯇ
ꯅꯦꯛꯁ ꯏꯌꯔ
ꯇ ꯑꯗꯨ ꯋꯥꯗ ꯑꯣ ꯑꯣ ꯑꯣ ꯑꯣ ꯈꯪꯉꯤ ꯈꯪꯉꯤ ꯃꯥꯒꯤ ꯎꯝ ꯃꯆꯦꯗꯣ ꯈꯪꯉꯤ ꯑꯩ ꯄꯥꯎꯅꯥꯝ ꯈꯪꯕ꯭ꯔꯥ ꯄꯥꯎꯅꯥꯝ ꯒꯤ ꯁꯤꯁꯇꯥꯔꯅꯤ
ꯈꯪꯗꯦ ꯇꯥꯕꯨꯗꯤ ꯇꯥꯔꯦ
ꯈꯪꯖꯗꯦ ꯈꯪꯖꯄꯣꯟꯇꯦ
ꯁꯥꯎꯅꯤꯡꯕꯅ ꯑꯗꯨꯏ ꯅꯨꯄꯥꯥꯗꯣ ꯇꯟꯂꯦ
ꯑ ꯀꯥꯏ ꯍꯥꯏꯕ꯭ꯔꯥ ꯅꯨꯡꯒꯣꯗꯣ
ꯍꯩꯅꯧ
ꯍꯩꯅꯧ ꯍꯩꯅꯧ ꯍꯩꯅꯧ ꯍꯩꯅꯧ ꯍꯩꯅꯧ ꯆꯥꯅꯤꯡꯏ ꯌꯥꯝ ꯄꯤꯔꯤꯠ ꯂꯥꯛꯄ ꯀꯥꯟꯗ ꯇꯔ ꯑꯗꯨꯀꯣ
ꯑꯩꯉꯣꯟꯗꯗꯤ ꯂꯩꯌꯦ ꯈꯔꯥ ꯉꯔꯥꯡꯒꯤ
ꯐꯖꯅ ꯆꯠꯂꯤꯕ ꯍꯤꯁ ꯆꯦꯒꯤ ꯄꯨꯔꯛ ꯑꯦ
ꯑꯣ ꯃꯨꯟꯕ꯭ꯔꯥ ꯑꯃꯨꯟꯕ
ꯑꯣꯚꯔ ꯔꯥꯏꯠ ꯇꯧꯔꯤ ꯑꯗꯨꯗꯣ
ꯎꯝ ꯂꯀꯦꯜꯒꯤꯔꯥ ꯅꯠꯇꯔꯒ
ꯎꯝ ꯀꯒꯤ ꯑꯥ ꯂꯣꯀꯦꯜꯒꯤꯅꯦ ꯒ꯭ꯔꯤꯟꯅꯤ ꯄꯥꯡꯒ ꯍꯨꯝ ꯅꯪꯒꯤꯁꯦ ꯅꯨꯃꯤꯠ ꯀꯌꯥ ꯋꯥꯠꯂꯤꯕꯣ ꯊꯕꯛ ꯇꯧꯅꯤꯡꯉꯥꯏ
ꯑꯩꯁꯦ ꯉꯁꯤ ꯇ꯭ꯋꯦꯟꯇꯤ ꯐꯣꯔ ꯅꯠꯍꯇ꯭ꯔꯥ
ꯃꯥꯅꯦ
ꯁꯤꯒꯤ ꯊꯥ ꯂꯣꯏꯔꯒ ꯑꯗꯨꯝ ꯊꯣꯛꯈ꯭ꯔꯅꯤ ꯗꯦꯠ ꯋꯥꯟꯗꯗꯤ ꯁꯦꯂꯔꯤ ꯂꯥꯎꯔꯕ ꯂꯥꯛꯑꯅꯤ ꯑꯗꯨꯗꯒꯤ
ꯎꯝ ꯃꯤꯠ ꯃꯉꯥ ꯇꯔꯨꯛ ꯂꯏ ꯀꯣ
ꯇꯔꯨꯛ ꯑ ꯂꯣꯏꯔꯅꯤ ꯂꯣꯏꯔꯅꯤ ꯉꯥꯏꯕꯗ ꯁꯤꯔꯦꯕꯦꯝꯃ ꯉꯥꯏꯕꯗ ꯁꯤꯔꯦ ꯑꯩ ꯁꯤꯔꯦ
ꯀꯨꯏꯔꯣꯏ ꯀꯨꯏꯔꯣꯏ ꯍꯞꯇꯥ ꯑꯃ
ꯍꯞꯇꯥ ꯑꯃꯕꯨꯗꯤ ꯐꯥꯗ꯭ꯔꯦ
ꯂꯣꯏ ꯑꯩꯈꯣꯏ ꯔꯣꯝꯁꯦ ꯁꯝ ꯈꯥꯛꯇ ꯂꯥꯏ ꯁꯝ ꯁꯥꯡꯕ ꯂꯥꯏꯕꯒꯤ ꯑꯦ ꯃꯔꯥꯛ ꯃꯔꯥꯛꯇ ꯑꯩꯈꯣꯏ ꯏꯃꯥꯟꯅꯕꯤꯅ ꯀꯣꯏꯕ ꯂꯥꯛꯄ ꯍꯣꯏꯒꯤ ꯁꯝꯁꯨꯏ ꯌꯥꯎꯔꯦ
ꯍꯥ ꯍꯥ ꯃꯣꯏꯒꯤ ꯁꯝꯅ ꯊꯝꯅꯝꯕꯗꯣ ꯀꯔꯤꯝ ꯄꯨꯔꯛꯇ꯭ꯔꯁꯨ
ꯑꯦ ꯍꯥ ꯍꯝꯍꯝꯍꯝ
ꯆꯥꯛ ꯉꯥꯏꯕꯁꯤꯗꯤ ꯋꯥꯔꯦ
ꯎꯝ
ꯀꯥꯡꯍꯧ ꯑꯃꯨꯛ ꯍꯧꯗꯣꯏꯅꯦ ꯑꯗꯒꯤ
ꯍꯔꯤ ꯂꯥꯛ ꯏꯗꯤꯗ ꯀꯔꯤꯅꯣ ꯅꯪꯉꯥꯡꯉꯀꯥꯟꯗ ꯈꯪꯉ ꯑꯗꯦ ꯎꯝ ꯐꯣꯇꯣ ꯑꯃ ꯊꯥꯔꯛꯀꯅꯤ ꯍꯥꯏꯕꯅꯦ ꯅꯪꯉꯣꯟꯗ
ꯀꯩꯩꯅꯣ
ꯀꯣꯜ ꯇꯥꯎꯕ ꯂꯣꯏꯔꯀꯥꯟꯗ ꯌꯦꯡꯉꯣ ꯍꯥꯏꯒꯅꯤ
ꯎꯝ
ꯅꯪꯗꯤ ꯕꯦꯒ ꯆꯥꯠꯇꯄ꯭ꯔꯥ
ꯍꯥꯥ ꯅꯠꯇꯦ ꯊꯣꯛꯇꯦ ꯊꯣꯛꯇꯦ ꯑꯁ ꯅꯨꯉꯥꯏꯔꯤ ꯍꯥ ꯋꯦꯠꯇꯔ ꯒꯤ
ꯑꯧ ꯁꯥꯝ ꯌꯥꯝ ꯊꯣꯛꯄꯅ ꯇꯜꯂꯦ
ꯋꯥꯏ ꯇꯩꯕꯗꯤ ꯏꯕꯥꯅꯤ ꯑꯦꯛꯁꯄꯥꯔꯠꯅꯤꯗꯅ ꯁꯤꯔꯦꯍꯦ
ꯑꯦꯛꯁꯄꯥꯔꯠ ꯑꯣꯏꯈ꯭ꯔꯦ
ꯋꯥꯏ ꯇꯩꯕ ꯀꯣꯟ ꯐꯦꯡꯕꯗꯤ ꯑꯦꯛꯁꯄꯥꯔꯠꯅꯦ
ꯇꯥꯕ꯭ꯔꯣ ꯅꯣꯡ ꯇꯥꯕ꯭ꯔꯥ ꯅꯣꯏ ꯂꯩꯐꯝꯗ
ꯇꯥꯗꯦ ꯇꯥꯗꯦ
ꯈꯔ ꯇꯥꯛꯑꯦ ꯏꯁꯩꯗꯣ
ꯎꯝ
ꯑꯩꯈꯣꯏꯗꯤ ꯄꯣꯅꯤ ꯐꯥꯔꯝꯗ ꯆꯠꯂꯦ ꯑꯗꯨꯒ ꯒꯨꯏꯒꯥꯏꯂꯣꯡꯗꯁꯨ ꯀꯣꯏꯕ ꯆꯠꯄ ꯂꯣꯏꯔꯦ ꯌꯥꯝ ꯆꯠꯇꯅ ꯈ꯭ꯋꯥꯡ ꯅꯥꯔꯦ ꯍꯧꯖꯤꯛꯇꯤ ꯑꯧ
ꯀꯣꯏꯕꯤ ꯃꯐꯝ ꯌꯥꯝꯕꯗꯨ ꯑꯩꯈꯣꯏꯗꯤ ꯂꯩꯇ꯭ꯔꯦ
ꯑꯗꯨꯝ ꯌꯨꯝꯒꯤ ꯃꯅꯨꯡꯗ ꯌꯥꯝꯅ ꯂꯥꯏꯕꯒꯤ ꯕꯣꯔꯤꯡ
ꯑꯣꯏꯌꯦꯕ ꯗꯨꯒꯤ ꯀꯣꯏꯕ ꯆꯠꯁꯦꯅ ꯆꯠ ꯗꯤꯕꯤꯔꯒ ꯆꯥꯛ ꯆꯥꯃꯤꯟꯅꯗꯣꯏꯔ ꯅꯨꯡꯇꯤꯒꯤ ꯆꯥꯕꯅꯦꯀꯣ ꯅꯣꯏꯗꯤ ꯅꯨꯡꯇꯤꯒꯤ ꯇꯝꯃꯤꯅꯤꯀꯣ
ꯎꯝ
ꯆꯥꯃꯤꯟꯅꯕꯗꯣ ꯑꯥꯢ ꯋꯥꯔꯦ
ꯑꯗꯨꯝ ꯆꯥꯃꯤꯟꯅꯕꯒꯤꯗꯣ ꯏꯊꯟꯗ ꯆꯥꯕꯗꯣ ꯇꯜꯂꯦꯕ
ꯑꯣ ꯍꯣꯏ ꯏꯊꯟꯗ ꯆꯥꯕꯗꯤ ꯍꯥꯎꯗꯕꯅꯤ ꯃꯤ ꯌꯥꯝꯃꯗꯤ ꯆꯥꯛ ꯃꯤ ꯌꯥꯝꯃꯗꯤ ꯆꯥꯛꯁꯨ ꯍꯥꯎꯕ ꯆꯥꯎꯕꯒꯨꯝ ꯇꯩꯕ ꯍꯥꯎꯕꯒꯨꯝ
ꯇꯣꯛꯆꯔꯒꯦ ꯆꯥꯔꯔꯣꯏꯒꯦꯅ ꯇꯨꯝꯕ ꯏꯊꯟꯗ ꯑꯣꯏꯔꯗꯤ ꯃꯤꯒ ꯆꯥꯃꯤꯟꯅꯔꯗꯤ ꯆꯥꯅꯤꯡꯗ
ꯆꯨꯗ